ꯔꯕꯤꯅꯥ
ꯍꯥꯎ
ꯑꯩꯈꯣꯏꯁꯦ ꯅꯝꯕꯔꯅꯦ ꯃꯥꯗꯤ ꯇꯥꯔꯦ ꯃꯥꯏ ꯐꯣꯟꯗꯤ ꯍꯧꯕ꯭ꯔꯥ
ꯍꯣꯏ ꯍꯦ
ꯑ ꯑꯩ ꯑꯩꯒꯤ ꯑꯩ ꯐꯣꯟꯗꯨꯗꯤ ꯀꯩꯅꯣꯅꯦ ꯃꯈꯣꯟ ꯌꯥꯝ ꯄꯤꯛꯑꯦ ꯑꯗꯨꯝ ꯍꯥꯏꯈꯦꯕ
ꯑꯗꯨꯒꯤ ꯌꯥꯝ ꯄꯤꯛꯑꯦ ꯇꯥꯕ ꯌꯥꯝ ꯋꯥꯏꯑꯦ ꯅꯪ ꯁꯤꯗꯤ ꯍꯋꯦ
ꯍ ꯇꯇꯅ ꯍꯧꯕ꯭ꯔꯥ ꯕꯨꯜ ꯍꯧꯔꯝꯕꯅꯤ
ꯑꯥ ꯁꯤꯗꯤ ꯐꯖꯅ ꯍꯧꯔꯦ
ꯗꯧꯅ ꯍꯧꯔꯝꯒꯅꯦꯕ ꯑꯗꯨꯗꯤ ꯑꯩ ꯐꯣꯟꯁꯦ
ꯎꯝ ꯉꯔꯥꯡ ꯉꯔꯥꯡꯗꯨꯁꯨ ꯅꯉꯣꯟꯗ ꯍꯥꯏꯔꯛꯀꯦ ꯇꯧꯕ ꯎꯝ ꯉꯔꯥꯡꯗꯣ ꯍꯥꯏꯔꯛꯀꯦ ꯇꯧꯕ ꯉꯔꯥꯡꯗꯣ ꯕꯦꯂꯦꯟꯁ ꯂꯩꯇꯦ ꯌꯥꯎꯗꯕꯩꯗꯣ ꯉꯔꯥꯡ ꯍꯥꯏꯔꯛꯀꯦ ꯇꯧꯕ ꯁꯅꯥꯖꯦꯗꯣ ꯑꯗꯣ ꯚꯦꯂꯦꯟꯁ ꯌꯥꯎꯗꯕ
ꯑꯥ ꯑꯩꯈꯣꯏ ꯃꯥꯒꯤ ꯐꯣꯟꯗꯨꯁꯨ ꯌꯥꯏ ꯑꯩꯒꯤ ꯑꯣ ꯀꯩ ꯇꯧꯔꯝꯃꯤꯅ ꯅꯪꯕꯣ
ꯆꯥ ꯊꯨ ꯃꯃꯤꯅꯦ
ꯀꯩ ꯃꯊꯦꯜ ꯊꯣꯡꯉꯕ
ꯀꯩꯅꯒꯃꯥꯏꯔꯤꯟꯒ ꯁꯖꯤꯗ ꯇꯣꯡꯒꯦꯅ
ꯏ ꯍꯕꯨ ꯏꯅꯦ ꯍꯥꯏ ꯑꯩꯈꯣꯏꯗꯤ ꯑꯩꯅ ꯊꯣꯡꯉꯦ ꯁꯤꯗ
ꯎꯝ
ꯍꯦꯕꯠ ꯊꯣꯡꯖꯜꯂꯦ ꯍꯥꯏꯛꯇ
ꯊꯋ ꯃ꯭ꯔ ꯍꯦꯒꯗꯤ
ꯎꯝ
ꯊꯦꯡꯉꯦꯗ ꯆꯥꯔꯗꯤ ꯂꯣꯏꯔꯕ ꯂꯣꯏꯗ꯭ꯔꯤꯗ ꯇꯣꯡꯉꯤ ꯀꯟꯅ ꯑꯩꯖꯣ ꯊꯣꯡꯕ ꯂꯣꯏꯗ꯭ꯔꯤ
ꯎ ꯎꯝ ꯅꯦꯋꯥ ꯁꯦ ꯁ꯭ꯂꯣ ꯆꯠ ꯇꯧ ꯇꯧꯋꯦ ꯇꯥꯗꯦ
ꯑꯩꯒꯤꯗꯤ ꯐꯨꯜ ꯀꯥꯏꯍꯦ ꯅꯦꯋꯥꯛꯗꯤ ꯐꯖꯅ
ꯑꯗꯨꯅꯤꯅꯦ ꯅꯪꯅ ꯉꯥꯡꯕꯁꯦ ꯇꯞꯅ ꯇꯞꯅ ꯌꯧꯕꯩꯒꯤ ꯇꯥꯞꯇ ꯇꯧꯔꯤꯅꯦ
ꯅ ꯅꯪꯒꯤ ꯈꯣꯟꯖꯦꯜꯁꯤꯁꯨ ꯌꯥꯝ ꯋꯥꯅ ꯉꯥꯡꯉꯛꯄꯩꯁꯥꯗ ꯇꯧꯋꯦꯕ ꯇꯞꯅ ꯏꯁꯂꯣ ꯍꯥꯏꯐꯦꯠ ꯆꯠꯂꯞ ꯇꯧꯕꯩꯗꯣ
ꯍꯣꯏ ꯍꯣꯏ ꯅꯦꯠꯋꯔꯥꯛ ꯌꯥꯗꯕꯩꯅꯦ ꯍꯥꯏꯕ
ꯎꯝ ꯅꯪꯒꯤꯔꯣ ꯌꯥꯗꯔꯤꯖꯦ ꯑꯩꯒꯤ ꯔꯣ ꯌꯥꯗ꯭ꯔꯤꯖ ꯑꯩꯒꯤꯗꯤ
ꯅꯪꯒꯤ ꯋꯥꯏ ꯐꯥꯏꯔꯣ
ꯅꯠꯇꯦ ꯗꯥꯏꯔꯦꯛ ꯀꯣꯜ ꯅꯪ ꯐꯣꯟ ꯇꯧꯔꯛꯀꯦ ꯍꯥꯏꯕꯗꯒꯤ ꯑꯩ ꯋꯥꯏꯐꯥꯏ ꯃꯨꯊꯠ ꯈ꯭ꯔꯦ
ꯑꯣ ꯀꯩꯅꯣꯅꯦ ꯑ ꯑꯩꯁꯨ ꯗꯥꯏꯔꯦꯛ ꯐꯣꯟꯅꯦꯗ ꯑꯩꯈꯣꯏ ꯆꯦꯒꯤꯅꯦ ꯑꯉꯥꯡ ꯃꯆꯥꯗꯣ ꯃꯥ ꯅ ꯁꯨꯝ ꯀꯅꯣ ꯇꯧ ꯂꯩꯕꯩ ꯚꯤꯗꯤꯑꯣ ꯈꯔ ꯆꯥꯛ ꯄꯤꯖꯕꯗ ꯚꯤꯗꯤꯑꯣ ꯈꯔ ꯌꯦꯡ ꯈꯣꯠꯇꯧ ꯃꯥꯁꯨ ꯑꯩꯈꯣꯏ ꯆꯦꯁꯨ ꯐꯣꯟꯗꯝ ꯃꯦꯠꯄꯅꯦꯕ ꯑꯗꯨꯗꯨꯅ ꯅꯦꯠ ꯅꯤ ꯌꯥꯝ ꯈꯥꯡꯉꯝꯗꯦꯕ ꯃꯥꯏꯁꯨ
ꯏꯃꯥ ꯏꯆꯦ ꯐꯥꯏꯚ ꯖꯤ ꯁꯞꯄꯣꯔꯠ ꯇꯧꯕꯗ ꯑꯃ ꯑꯟꯃꯤꯇꯦꯠ ꯑꯟꯂꯤꯃꯤꯇꯦꯠꯀꯤ ꯀꯩꯅꯣ ꯇꯧꯕꯗꯣ ꯀꯃꯥꯏꯅ ꯇꯧꯒꯦ
ꯑꯟꯂꯤꯃꯤ ꯇꯦꯠ ꯐꯥꯏꯚ ꯖꯤ ꯁꯄꯣꯠꯇꯧ ꯇꯥꯞ ꯐꯦꯛꯂꯣ ꯍꯥꯏꯁꯦ
ꯑ ꯑꯗꯨꯇꯥ ꯑꯟꯂꯤꯃꯤꯇꯦꯠ ꯑꯣꯏꯅꯩ ꯍꯥꯏ ꯃꯌꯥꯝꯗꯣ
ꯑꯣ ꯀꯩꯅꯣꯒꯤꯑꯣꯜꯁ ꯀꯩꯅꯣꯒꯤ ꯑꯣꯐꯤꯁꯂꯣꯏꯃꯛꯀꯤꯔꯣ ꯀꯔꯤꯒꯤꯅꯣꯕ
ꯐꯥꯏꯚ ꯐꯥꯏꯚꯖꯤꯒꯤ ꯐꯥꯏꯚ ꯖꯤꯒꯤ ꯐꯥꯏꯚꯖꯤꯒꯤ ꯐꯥꯏꯚ ꯖꯤ ꯐꯣꯟꯒꯤ
ꯐꯥꯏꯖꯤꯒꯤ ꯅꯪꯗꯤ ꯀꯔꯤꯔꯤ ꯁꯤꯝꯅꯣ
ꯑꯩꯅ ꯖꯤꯑꯣꯅꯤ
ꯖꯤꯑꯣ
ꯎꯝ
ꯖ ꯑꯈꯣꯏꯗꯤ ꯇꯦꯂꯡꯥꯟ ꯅꯦ ꯄꯥꯏꯔꯤꯁꯦ
ꯎꯝ
ꯂꯣꯏꯅꯃꯛ ꯍꯥꯞꯄ ꯌꯥꯕ꯭ꯔꯥ ꯍꯥꯏꯕ ꯅꯪ ꯍꯧꯖꯤꯛꯀꯤ ꯍꯥꯏꯔꯤꯁꯦ
ꯄ ꯅꯨꯃꯤꯠꯇꯦꯠꯇꯣ ꯁꯦꯝꯗꯧꯅꯦ ꯍꯥꯏꯕ
ꯑꯥ
ꯑꯗꯣ ꯀꯨꯃꯔꯁꯤꯁꯤ
ꯈꯪꯗꯦꯅꯦ ꯑꯗꯨꯗꯤ ꯑꯩꯗꯤ ꯍꯩꯇꯦꯅꯦ ꯃꯣꯏꯅ ꯅꯨꯄꯥ ꯃꯆꯥꯕꯩꯗꯤ ꯍꯩꯔꯝꯕ ꯌꯥꯏ ꯀꯅꯥꯅ ꯍꯥꯏꯔꯤꯅꯣ
ꯃꯤ ꯐꯞꯖꯁꯕꯣ ꯑꯗꯨ ꯑꯟꯂꯤꯃꯤꯇꯦꯠ ꯑꯣꯏꯅ ꯍꯥꯏꯌꯦ ꯍꯦꯃꯒ
ꯐꯣꯟꯒꯤ ꯋꯥꯔꯤꯔꯣ ꯀꯩꯅꯣ ꯑꯩ
ꯍꯣꯏ ꯍꯣꯏ ꯍꯣꯏ ꯐꯣꯟꯣꯟꯒꯤ
ꯐꯣꯟꯁꯦ ꯐꯥꯏꯚ ꯖꯤ ꯁꯞꯄꯣꯔꯠ ꯇꯧꯕ ꯐꯣꯟꯗ
ꯑ ꯖꯥꯁꯦ ꯑ ꯑ ꯇꯥꯖꯦ ꯑꯂꯅꯆꯔ ꯍꯥꯏꯖꯔ
ꯅꯪꯒꯤ ꯀꯔꯤ ꯐꯣꯟꯅꯣ ꯑꯗꯨꯗꯤ
ꯏ ꯋꯥꯟ ꯄ꯭ꯂꯁꯅꯤ
ꯎꯝ ꯐꯥꯏꯚ ꯁꯞꯄꯣꯔꯠ ꯇꯧꯕ꯭ꯔꯣ ꯐꯥꯏꯚ ꯖꯤ
ꯁ ꯖ ꯄꯨꯣ ꯂꯩꯕ ꯑ
ꯎꯝ ꯅꯪꯒꯤ ꯅꯍꯥꯟ ꯕꯦꯡꯀꯤ ꯀꯔꯤꯌꯦ
ꯑꯗꯨꯗꯨ ꯌꯥꯗ ꯏꯒ ꯅꯝꯕ ꯑꯗꯨꯣ ꯅꯝꯕꯗꯨ ꯏꯔꯣ ꯑꯗꯨꯝ ꯍꯥꯏꯌꯦꯕꯀꯣ ꯑꯩꯅ ꯏꯔ ꯅꯝꯃꯦꯕꯀꯣ ꯁꯤꯦ ꯊ ꯌꯥꯗꯒꯦ
ꯑꯗꯨꯗꯤ ꯀꯩꯅꯣ ꯇꯧꯗꯤ ꯌꯥꯔꯣꯏ ꯃꯣꯏꯒꯤ ꯑꯦꯞꯁꯇꯣ ꯑꯃꯨꯛ ꯂꯧꯊꯣꯛꯑꯦꯗꯅ ꯅꯪꯒꯤ ꯁꯤ ꯑꯦꯞ ꯑꯃꯨꯛ ꯂꯧꯊꯣꯛꯑꯒ ꯑꯃꯨꯛ ꯅꯧꯅ ꯑꯃꯨꯛ ꯏꯟꯁꯇꯣꯜ ꯇꯧꯔꯦꯗꯅ
ꯎꯝ
ꯑꯗꯨꯒ ꯑꯃꯨꯛ ꯆꯪꯉꯒ ꯑꯗꯨꯗ ꯁꯦꯝꯕ ꯑꯃꯨꯛ ꯇꯧꯗ ꯌꯥꯔꯣꯏ
ꯃꯣꯏꯁꯨ ꯈꯕꯦꯔꯥ ꯀꯥꯕ ꯃꯥꯂꯦ
ꯌꯥꯅꯤꯕ ꯕꯦꯔꯥ ꯀꯥꯕ ꯅꯠꯇꯦꯕ ꯑꯩꯈꯣꯏꯅ ꯁꯦꯝꯕꯗ ꯀꯩꯅꯣ ꯇꯧꯕꯅꯤ ꯅꯦꯠ ꯐꯖꯅ ꯌꯥꯕ ꯖꯒꯥ ꯋꯥꯏ ꯐꯥꯏ ꯐꯖꯅ ꯁꯝꯃꯒ ꯅꯦꯠ ꯐꯖꯅ ꯌꯥꯕ ꯖꯒꯥꯗꯣ ꯅꯪꯒꯤ ꯐꯣꯟꯗꯩ ꯑꯣꯏꯔꯁꯨ ꯋꯥꯏ ꯐꯥꯏꯕꯨ ꯑꯣꯏꯔꯁꯨ ꯇꯧꯔꯒ ꯅꯪ ꯅꯍꯥꯟ ꯑꯩꯈꯣꯏꯗ ꯂꯥꯛꯄꯗꯣ ꯑꯗꯨꯗ ꯑꯗꯨ ꯀꯥꯎ ꯑꯧ ꯑꯗꯨ ꯄꯨꯔꯥ ꯀꯥꯎꯈ꯭ꯔꯦꯕ ꯅꯪꯁꯨ ꯃꯤꯁꯉꯛꯇꯦ
ꯎꯝ
ꯋꯥꯔꯤ ꯅꯨꯡꯉꯥꯏꯔꯤꯉꯩꯗ ꯑꯗꯣ ꯑꯩ ꯅꯪ ꯆꯠꯈ꯭ꯔꯀꯥꯟꯗ ꯑꯩ ꯀꯣꯟꯜꯅꯤ ꯆꯪꯉꯛꯑꯦꯕ ꯑꯗꯩ ꯅꯪꯒꯤ ꯊꯥꯡꯗꯨꯁꯨ ꯑꯗꯨꯝ ꯀꯥꯎ ꯂꯩꯔꯦ
ꯗꯒꯋꯦ
ꯑꯩ ꯅꯨꯣꯄꯤꯤ ꯗ ꯁꯤꯔꯝꯅꯦ ꯊꯥꯒꯦꯗꯕ ꯅꯍꯥꯟꯗꯨꯁꯨ ꯅꯪ ꯅꯤꯡꯁꯤꯡꯉꯛꯇꯦ ꯑꯗꯩꯗꯤ ꯑꯩꯅ ꯅꯪ
ꯀꯥꯎꯋꯦꯕ ꯋꯥꯈꯟꯁꯦ ꯁꯨꯡꯑꯣꯣꯏ ꯑꯣꯏꯗꯦꯕ ꯊꯥꯡ ꯅꯤꯡꯁꯤꯡꯉꯁꯦ ꯑꯇꯩꯗ ꯅꯠꯇꯦ ꯏꯟꯖꯥꯡ ꯁꯣꯏꯔꯝꯗꯥꯏꯗ ꯗꯒꯨꯝꯕ
ꯑꯗꯨꯅꯦꯃꯤ ꯑꯩꯗꯤ ꯇꯦꯕꯜꯗ ꯑꯩ ꯇꯦꯕꯜ ꯗꯥꯏꯅꯤꯡ ꯇꯦꯕꯜ ꯃꯊꯛꯇ ꯑꯗꯨꯝ ꯊꯝꯕꯅꯤ ꯑꯁꯤ ꯑꯣꯏꯔꯒ ꯅ ꯉꯍꯥꯛꯇ ꯅꯤꯡꯁꯤꯡꯉꯛꯄ ꯍ ꯃꯥꯏ ꯊꯥꯡꯁꯦ ꯑꯗꯨꯝ ꯂꯩꯔꯦꯅ ꯇꯧꯔꯤꯁꯦ ꯌꯦꯅ ꯑꯗꯗꯤ ꯅꯪꯒ ꯑꯩꯈꯣꯏꯊꯣꯏꯒ ꯆꯠꯃꯤꯟꯅꯕꯗꯨꯁꯨ ꯄꯤꯈꯤꯗꯕꯁꯨ ꯑꯗꯨ ꯅꯤꯡꯁꯤꯡꯗꯕ
ꯑꯗꯨꯝ ꯀꯥꯎꯕ ꯑꯩꯅꯁꯨ ꯄꯜꯂꯗꯤ ꯑꯃꯨꯛ ꯈꯔ ꯐꯕ
ꯅꯪ ꯍꯣꯁꯇꯦꯅꯦꯅ ꯂꯩꯩꯅꯝ ꯅꯠꯇ꯭ꯔꯣ
ꯅꯣꯏꯗꯦ
ꯅꯣꯡꯉꯥꯜꯂ ꯑꯗꯨꯝ ꯆꯠꯄ꯭ꯔꯣ
ꯎꯔ ꯇꯧꯋ ꯑꯩ ꯑꯗꯨꯝ ꯆꯂꯦ
ꯑꯣ
ꯑ ꯄꯦꯔ ꯇꯒꯣꯗꯤꯖꯦ ꯃꯤ ꯃꯤ ꯃꯈꯜ ꯑꯃ ꯇꯧꯋꯦꯕ ꯑꯩꯗꯣ ꯑꯩ ꯋꯥꯈꯜ ꯑꯃ ꯑꯣꯏꯌꯦꯕ ꯑꯩ ꯑꯦ ꯑꯩ ꯑꯣꯏꯅ ꯁꯦꯕꯥ ꯇꯧꯅꯗꯣꯏꯅꯦꯕ ꯌꯨꯝꯗ ꯑ ꯑꯗꯨꯒꯤ ꯏꯃꯥ ꯑꯗꯨ ꯃꯥꯔꯦ ꯏꯃꯥꯥꯏ ꯐꯔ ꯂꯣꯏꯔ ꯐꯖꯅ ꯂꯥꯛꯑꯒ ꯐꯖꯅ ꯅꯪꯒꯤ ꯐꯤꯔꯣꯟꯗꯨ ꯊꯝꯃꯝꯃꯣ ꯁꯨꯕꯤꯔꯒꯦꯅ ꯑꯩ ꯑꯩꯈꯣꯏ ꯃꯥꯁꯨ ꯈꯪꯕꯅꯦꯕ ꯑꯩ ꯀꯔꯝꯕ ꯃꯤꯅꯣꯁꯦ ꯆꯠꯂꯣ ꯆꯠꯂꯣ ꯃꯥꯔꯦꯅꯦ ꯍꯥꯏꯗꯤ ꯃꯤꯅꯗꯤ ꯀꯩꯁꯨ ꯇꯧꯗꯕ ꯃꯤꯅꯗꯤ ꯀꯩꯁꯨ ꯈꯟꯗꯕ ꯑꯩꯈꯣꯏ ꯑꯇꯧꯕ ꯈꯣꯏꯗꯗꯤ ꯌꯥꯝ ꯋꯥꯏ ꯍꯥꯏꯕ ꯏꯆꯦꯅ ꯊꯦꯡꯉꯦ ꯍꯥꯏꯗꯣ ꯑꯩꯗꯣ ꯍꯦꯛꯇ ꯅꯥ ꯅꯥꯕꯗ ꯅꯥꯕꯗ ꯄꯨꯛꯁꯤ ꯇꯧꯔꯒ ꯑꯣꯟꯕ ꯌꯥꯕ ꯑꯣꯜꯂꯨꯔꯒ ꯂꯥꯛꯏꯅꯦꯕ ꯍꯧꯒꯠꯂꯒ ꯑꯗꯣ ꯑꯩꯈꯣꯏꯝ ꯗꯣꯟꯗ ꯑꯗꯨꯝ ꯍꯥꯏꯗꯣꯛꯑꯕꯅꯦꯕ ꯗꯣꯟꯗꯣꯟ ꯑꯩ ꯄꯦꯔꯗ ꯇꯧꯋꯦ ꯏꯁꯥ ꯌꯥꯝ ꯅꯨꯡꯉꯥꯏꯇꯦꯀꯣꯅ
ꯑꯗꯨꯗ ꯅꯪ ꯍꯤꯗꯥꯛ ꯒꯨꯂꯤꯒ ꯂꯦꯡꯕ ꯊꯤꯟꯕ ꯈꯣꯠꯄ
ꯎꯝ ꯆꯥꯛꯁꯨ ꯆꯥꯔꯛꯄ ꯅꯠꯇꯦ ꯅꯠꯇꯦꯕ ꯑꯩꯅꯖꯨ ꯍꯥꯏꯔꯤꯗꯣ ꯆꯥꯗꯦ ꯈꯥꯡꯉꯦ ꯑꯗꯨꯝꯕ ꯆꯥꯕꯗꯣ ꯑꯩꯈꯣꯏꯒꯤ ꯑꯉꯥꯡ ꯑꯣꯏ ꯉꯝꯗꯦ ꯍꯥꯏꯕ ꯌꯥꯝ ꯆꯥꯕꯗꯣ ꯑꯗꯨꯒꯨꯝꯕ ꯐꯠꯇꯦ ꯍꯥꯏꯕ ꯑꯗꯨꯅ ꯑꯩ ꯆꯥꯗꯦꯕ
ꯑꯗꯨ ꯑꯗ ꯑꯗꯨ ꯅꯪ ꯍꯌꯦꯡ ꯌꯨꯝ ꯄꯥꯟꯊꯣꯛꯑꯒꯕꯨꯗꯤ ꯐꯩ ꯍꯥꯏꯅꯩ ꯃꯆꯥ ꯃꯁꯨ ꯄꯣꯛꯈ꯭ꯔꯒꯕꯨꯗꯤꯀꯣ
ꯎꯝ
ꯑꯗꯨꯝ ꯎꯝ ꯍꯣ ꯍꯣꯏ ꯍꯣꯏ ꯍꯣꯏ ꯏ ꯑꯔꯤ ꯑꯅꯧ ꯁꯤꯟꯗꯣꯛ ꯑꯩꯣꯏꯅ ꯊꯥꯏꯅꯒꯤ ꯑꯍꯟꯁꯤꯡꯒ ꯍꯥꯏꯅꯗ꯭ꯔꯅꯦ ꯑꯦ ꯅꯌꯨꯝ ꯄꯥꯜꯂꯒ ꯀꯩꯁꯨ ꯇꯧꯔꯣꯏ ꯗꯣ ꯇꯧꯁꯨ ꯇꯧꯗꯦꯕ ꯑꯗꯨ ꯇꯧꯁꯨ ꯇꯧꯗꯦꯗꯤꯅꯦ ꯑꯩꯈꯣꯏ ꯃꯃꯣꯏꯅ ꯍꯥꯏꯌꯦꯕ ꯑꯝ ꯑꯩꯈꯣꯏ ꯏꯃꯥꯍꯣꯏ ꯂꯩꯁꯥꯔꯤꯉꯩꯗ ꯃꯣꯏ ꯌꯥꯝ ꯇꯧꯔꯛꯏ ꯍꯥꯏꯕꯀꯣ ꯑꯗꯨꯒ ꯌꯨꯝ ꯄꯥꯜꯂ ꯑꯩꯈꯣꯏ ꯄꯣꯛ ꯀꯥꯟꯗꯅꯦ ꯇꯧꯗꯦꯅ ꯃꯣꯏꯅ
ꯎ ꯑꯁ ꯑꯩꯗꯤ ꯑꯩꯗꯤ ꯅꯨꯃꯤꯠ ꯍꯨꯝꯅꯤꯁꯦ ꯅꯨꯃꯤꯠ ꯍꯨꯝꯅꯤꯁꯦ ꯁꯤ ꯀꯩꯌꯤꯝꯐꯧ ꯆꯠ ꯀꯅꯣꯁꯤꯅꯦ ꯃꯣꯏ ꯍꯥꯏꯁꯦ
ꯑꯥ
ꯄꯦꯔꯗ ꯇꯧꯔꯗꯤ ꯄꯦꯔꯗꯁꯤꯅ ꯍꯥꯏꯁꯦ ꯑꯩꯒꯤ ꯑꯩꯒꯤ ꯀꯩꯅꯣꯁꯤꯗ ꯑꯩꯒꯤ ꯄꯨꯈꯁꯤꯗ ꯀꯩꯌꯤꯝ ꯊꯝꯃꯛꯀꯅꯨ ꯈꯡꯉꯕ
ꯑꯗꯨꯝ ꯊꯕꯛ ꯏꯪꯈꯥꯡ ꯍꯣꯡ ꯀꯥꯡꯈꯤꯡ ꯀꯥꯡ ꯂꯦꯡꯕ ꯑꯣꯠꯄ ꯑꯗꯒꯤꯗꯤ ꯑꯔꯨꯝ ꯑꯌꯥ ꯎꯝ ꯎꯝ ꯑꯗꯨꯗꯤꯅꯤ ꯏꯕꯦꯝꯃꯥ ꯅꯤꯌꯣꯝꯒꯤ ꯃꯇꯨꯡ ꯏꯟꯅꯗꯤ ꯅꯦ ꯃꯤꯅꯦ ꯄꯣꯊꯥꯅꯒ ꯂꯣꯏ ꯂꯩꯅꯔꯤꯅꯤꯍꯦ ꯊꯥꯏꯅ ꯑꯩꯈꯣꯏ ꯃꯈꯣꯏ ꯑꯁꯣꯝ ꯀꯁꯥꯔꯣꯝꯗꯗꯤ ꯂꯩꯔꯛ ꯍꯣꯏ ꯁꯨꯃꯥꯏꯅ ꯊꯥꯒꯤ ꯍꯧ ꯃꯣꯏꯗꯤ ꯍꯥꯎꯀꯨꯝꯕ ꯍꯥꯏꯅꯕꯅꯦꯕꯀꯣ ꯊ ꯍꯥꯎ ꯀꯨꯝꯕꯅ ꯐꯖ ꯋꯥꯍꯩꯗꯀꯣ ꯑꯊꯥ ꯑꯍꯥꯎ ꯀꯨꯝ ꯇꯥꯔꯗꯤꯅꯦ ꯑꯩꯈꯣꯏꯒꯤꯅꯦ ꯃꯩꯅꯤꯡ ꯀꯨꯝꯕꯩ ꯇꯥꯏꯞꯇ ꯇꯣꯉꯥꯟꯅ ꯀꯥ ꯑꯝꯗꯅꯦ ꯃꯣꯏꯅ ꯆꯥꯛ ꯊꯣꯡꯕ ꯄꯥꯏꯕ ꯎꯏꯁ ꯏꯁꯤꯡ ꯅꯨꯡꯁꯤꯡ ꯊꯛꯄ ꯄꯥꯏꯕ ꯀꯣꯟꯕꯣ ꯀꯣꯟꯕꯥꯎ ꯃꯤꯅ ꯐꯦꯡꯗꯦ ꯃꯣꯏ ꯃꯁꯥꯅ ꯄꯨꯔꯥ ꯃꯩꯅꯤꯡ ꯀꯨꯝꯕꯩ ꯗꯣ ꯑ ꯑꯗꯨ ꯇꯧꯔꯒꯗꯤ ꯉꯁꯥꯏꯒꯤ ꯅꯨꯡꯁꯥ ꯃꯉꯥꯟ ꯌꯥꯝ ꯊꯣꯛꯈ꯭ꯔꯗꯤ ꯑꯗꯨꯝ ꯅꯨꯃꯤꯠ ꯃꯔꯤ ꯃꯉꯥꯅꯤꯐꯥꯎꯀ ꯎꯗ꯭ꯔꯤ ꯐꯥꯎꯁꯦ ꯑꯗꯨꯝ ꯏꯃꯨꯡꯗ ꯂꯩꯍꯜꯂꯒ ꯃꯁꯥꯁꯦ ꯌꯣꯛꯇꯅ ꯈꯣꯠꯇꯅ ꯀꯨꯆꯨ ꯀꯨꯃꯦꯟꯒꯁꯦ ꯑꯗꯨ ꯇꯧꯕꯅꯕꯨ ꯍꯦꯟꯅ ꯐꯖꯩ ꯍꯥꯏꯥꯌꯦꯕ ꯃꯇꯝꯗꯨꯗꯤ ꯑꯩꯈꯣꯏꯅ ꯁꯦꯡꯅ ꯍꯥꯏꯇꯥꯔꯗꯤ ꯃꯥ ꯊꯦꯡꯉꯦ ꯍꯥꯏꯕꯅꯤ ꯑꯃꯔꯣꯝꯗ ꯂꯩꯔꯃꯤꯅ
ꯄꯣꯊꯥꯎ ꯍꯥꯏꯅꯦ ꯑꯍꯜ ꯂꯃꯟꯅ ꯄꯥꯏ ꯌꯥꯗꯦ ꯍꯥꯏꯔꯝꯃꯤꯖꯦ ꯄꯣꯊꯥꯔꯒ ꯂꯩꯍꯟꯅꯕꯅꯦꯕ ꯈꯪꯉꯕ ꯑꯗꯨꯗꯤ ꯑꯟꯏꯟꯇꯦꯜꯂꯤꯖꯤꯕꯜ ꯍꯥꯡꯉꯗꯤ ꯀꯔꯤꯝ ꯄꯥꯏ ꯌꯥꯗꯦ ꯍꯥꯏꯔꯗꯤ ꯄꯣꯊ
ꯄꯣꯊꯥꯔꯦꯗꯅ ꯃꯥ ꯄꯦꯔꯗ ꯂꯥꯛꯄ ꯀꯥꯟꯗ ꯑꯩ ꯑꯩꯗꯤ ꯍꯥꯏꯅꯤ ꯆꯥꯛꯈꯨꯝꯗꯩ ꯁꯨꯇꯤ ꯂꯧꯕ ꯅꯨꯡꯉꯥꯏꯗ ꯍꯥꯏꯔꯤꯅꯤ
ꯎꯝ ꯎꯝ ꯄꯣꯊꯥꯅꯕ ꯁꯤꯟꯕꯤꯔꯝꯃꯤꯅꯦꯕ ꯑꯗꯨ ꯃꯇꯝꯗꯣ ꯑꯍꯟꯈꯩꯅ ꯄꯣꯊꯥꯔꯒ ꯂꯩꯒꯗꯕ ꯃꯇꯝꯅꯤ ꯈꯪꯕꯩꯅꯦꯕ ꯑꯦ ꯑꯦꯛꯖꯥꯝ ꯐꯦꯜ ꯑꯣꯏꯔ ꯂꯥꯛꯄꯁꯦ ꯑꯩ ꯃꯁꯤꯡ ꯊꯤꯉꯝꯗ꯭ꯔꯕꯅꯤ ꯆꯦꯁꯤ ꯁꯤ ꯍꯦꯛ ꯇꯧꯔꯕ ꯑꯩ ꯑꯦꯛꯖꯥꯝ ꯐꯦꯜ ꯑꯣꯌꯦꯕ ꯑꯦꯛꯖꯥꯝ ꯊꯥꯉꯝꯗꯦꯕ ꯑꯗ ꯖꯤ ꯄꯤꯗꯒꯤ ꯖꯥꯒꯁꯦ ꯈꯪꯕ꯭ꯔꯥ ꯑꯟꯏꯟꯇꯦꯜꯂꯤꯖꯤꯕꯜ ꯑꯦꯛꯖꯥꯝ ꯀꯣꯟꯅ ꯊꯥꯎꯔꯨꯒ ꯇꯧ ꯍꯥꯏꯗꯤ ꯃꯣꯏꯁꯨ ꯂꯥꯏ ꯀꯠꯅꯕ ꯌꯥꯎꯕꯤꯗꯣꯏꯅꯦꯕ ꯈꯪꯕ꯭ꯔ
ꯎꯝ
ꯃꯤ ꯏꯛꯖꯥꯝ ꯏ ꯉꯝꯗꯗꯅ ꯀꯞꯄ ꯂꯩꯕꯁꯨ ꯌꯥꯎꯗꯕ ꯀꯣ ꯑꯟꯏꯟꯇꯦꯜꯂꯤꯖꯤꯕꯜ ꯑꯗꯨꯒ ꯀꯩꯅꯣ ꯑ ꯖꯤ ꯄꯤ ꯑꯣꯖꯒꯩ ꯃꯣꯏ ꯂꯩ ꯏꯂꯝꯕ ꯐꯤꯒꯁꯦ ꯂꯣꯏ ꯂꯧꯊꯣꯛꯔꯑ ꯒ ꯌꯣꯝꯖꯟꯕꯤꯗꯩꯅꯦ ꯀꯩꯗꯧꯔꯛꯎꯒꯦ ꯀꯩꯗꯧꯔꯒꯦ ꯀꯗꯧꯔꯒꯦ
ꯍꯩꯃꯥ ꯅꯪ ꯌꯥꯝ ꯁꯥꯊꯤꯅ ꯇꯧꯖꯥꯠꯅꯤꯅꯦ
ꯤ ꯇꯧꯋꯦꯕꯅ ꯏꯅꯦ ꯑꯗꯨ ꯑꯩꯅꯦ ꯅꯍꯥꯟ ꯍꯤꯗꯥꯛ ꯀꯥꯞꯄ ꯅꯨꯃꯤꯠꯇꯣ
ꯎꯝ
ꯑꯣꯖꯥ ꯃꯅꯤ ꯀꯣꯂꯦꯖꯀꯤ ꯐꯦꯔ ꯑꯣꯏꯅꯅꯦꯦꯕ ꯑꯩꯈꯣꯏꯒꯤ ꯑꯩꯈꯣꯏ ꯗꯤꯄꯥꯔꯠꯃꯦꯟ ꯑꯣꯖꯥ ꯏꯕꯣꯇꯣꯝꯕꯅꯦ ꯑꯩꯈꯣꯏ ꯗꯤꯄꯥꯔꯠꯃꯦꯟꯒꯤꯅꯤꯗꯅ ꯂꯥꯛꯑꯣꯣ ꯂꯥꯛꯑꯣ ꯂꯥꯛꯑꯣ ꯂꯣ ꯍꯣꯏ ꯑꯩ ꯆꯠꯇ꯭ꯔꯕꯅꯦꯕ ꯑꯩ ꯐꯣꯇꯣ ꯀꯥꯞꯁꯤ ꯃꯃꯥꯡꯒꯤ ꯃꯦꯃꯣꯔꯤ ꯑꯣꯏꯍꯧꯅꯕ ꯍꯌꯦꯡ ꯄꯤꯔꯔꯣꯏꯅ ꯀꯩꯅꯣꯝ ꯀꯩꯅꯣꯝ ꯄꯤꯕꯗꯣ ꯑꯣꯖꯥ ꯃꯁꯤꯡ ꯁꯨꯕꯗꯣ ꯃꯖꯥ ꯐꯠꯇꯦꯅꯅꯤ ꯈꯣꯠꯅꯕꯅꯤ ꯍꯥꯏ ꯐꯣꯇꯣ ꯑꯩ ꯌꯥꯎꯒꯦꯔꯥ ꯌꯥꯎꯔꯨꯔ ꯑꯩ ꯆꯠꯂꯔꯣꯏꯅ ꯑꯩ ꯆꯠꯇ꯭ꯔꯤ ꯅꯤꯡꯁꯦ
ꯑꯣ ꯏꯁ ꯅꯪ ꯌꯥꯝ
ꯀꯥꯞꯄ ꯌꯥꯎꯖꯣ ꯌꯥꯎꯖꯣ ꯑꯩꯅ ꯌꯥꯎꯔꯣꯏ ꯌꯥꯎꯔꯣꯏ ꯑꯩ ꯐꯣꯇꯣꯒ ꯑꯃꯇ ꯌꯥꯎꯖꯅꯤꯡꯗꯦ ꯑꯩꯅ ꯋꯥꯕꯁꯤꯗꯤ ꯅꯣꯏꯅ ꯀꯔꯤꯝ ꯈꯪꯕꯤꯗꯦ ꯑꯩꯅ ꯈꯨꯁꯥꯜꯁꯨ ꯑꯩꯗꯤ ꯅꯣꯏ ꯏꯃꯥꯗ ꯅꯣꯏ ꯏꯃꯥꯗꯨꯁꯨ ꯑꯩ ꯐꯖꯅ ꯍꯥꯏꯖꯅꯤ ꯅꯨꯃꯤꯠ ꯍꯨꯝꯅꯤꯁꯤꯗꯤ ꯄꯥꯈꯣꯟ ꯁꯤꯕꯤꯔꯛꯀꯅꯨ ꯅꯨꯃꯤꯅ ꯎꯨꯝꯅꯤ ꯃꯔꯤꯅꯤ ꯁꯨꯕꯗ ꯑꯗꯒꯤ ꯑꯩ ꯄꯨꯡꯌꯥꯡ ꯌꯥꯡꯉꯒ ꯊꯕꯛ ꯂꯧ ꯇꯧꯖꯒꯦ ꯍꯥꯏꯕꯩꯅ ꯖꯒꯠꯀꯤ ꯊꯕꯛ ꯀꯩꯗꯩ ꯇꯧꯖꯒꯦ ꯍꯥꯏꯕ ꯁꯤ ꯁꯨꯝꯅꯤꯐꯧꯇꯗ ꯍꯥꯏꯕꯤꯔꯛꯄ ꯀꯂꯣ ꯍꯥꯏꯕꯦꯟ
ꯎꯝ ꯐ ꯊꯤꯔꯤꯅꯦ ꯅꯪꯗꯗꯤ
ꯑꯣ
ꯑꯩꯕꯨꯗꯤ ꯑꯗꯨꯃꯥꯏꯃꯛꯅꯗꯤ ꯇꯧꯗꯦ ꯑꯗꯨꯒ ꯑꯩ ꯁꯨ ꯌꯥꯝꯅ ꯁꯥꯊꯤꯑꯕ꯫ ꯍꯥꯏꯗꯤ ꯄꯦꯔꯠ ꯌꯥꯝ ꯏ ꯌꯥꯝ ꯆꯠ ꯇꯧꯕꯗꯣ ꯐ꯭ꯔꯣꯗ ꯕꯂꯤꯗꯤꯡ ꯌꯥꯝꯅ ꯆꯥꯎꯋꯦꯕ ꯎꯝ ꯑꯗꯨꯗꯨꯅꯅꯦ ꯅ ꯊꯕꯛꯗꯣ ꯆꯠꯅꯤꯡꯗꯕ ꯇꯧꯋꯦꯕ ꯑꯩꯈꯣꯏ ꯊꯣꯏꯅ ꯉꯥꯡꯉꯤꯅꯦ
ꯃꯤꯒ ꯍꯥ꯫
ꯑꯧ - ꯑꯧ ꯑꯈꯣꯏ ꯏꯃꯥꯏ ꯆꯥꯛ ꯑꯝꯇ ꯊꯤꯕꯤꯌꫭꯅ ꯀꯧ ꯂꯩꯔꯦ꯫ ꯀꯣ ꯑꯩ ꯑꯝꯛꯇꯪ ꯊꯤꯔꯝꯒꯦ ꯑꯗꯨꯒ ꯑꯃꯨꯛ ꯀꯣꯜ ꯇꯧꯔꯛꯀꯦ ꯍꯣꯏ- ꯍꯣꯏ - ꯍꯣꯏ ꯎꯝ ꯊꯝꯃꯣ ꯊꯝꯃꯣ꯫ ꯋꯥꯔꯤ ꯅꯨꯡꯉꯥꯏꯔꯤ ꯑꯃꯨꯛ ꯀꯣꯜ ꯇꯧꯔꯛꯀꯦ꯫
ꯍꯣꯏ ꯫
ꯎꯝ꯫